ꯍꯂꯣ ꯇꯕꯔꯣ ꯇꯥꯏꯌꯦ ꯇꯥꯏꯌꯦ ꯎꯝ
ꯀꯌꯥꯃꯨꯛ ꯇꯥꯕ ꯀꯌꯥꯃꯨꯛ ꯇꯥꯕ
ꯌꯥꯝ ꯇꯥꯏ ꯌꯥꯝ ꯁꯦꯡꯅ ꯇꯥꯏ
ꯕꯣꯔꯥ ꯀꯌꯥꯃꯨꯛ ꯇꯥꯟꯕ꯭ꯔꯥ ꯍꯥꯏꯕ ꯁꯦꯡꯕ꯭ꯔ ꯁꯦꯡ
ꯕꯣꯔꯥ ꯑꯁ ꯙꯃꯥ ꯇꯥꯏꯅꯦ
ꯑꯁ ꯀꯥꯏ ꯀꯥꯏ ꯆꯠꯈ꯭ꯔꯕ ꯎꯝ ꯎꯝ ꯕꯣꯔꯥ ꯇꯔꯥꯃꯨꯛ
ꯍꯥꯥ
ꯑꯩꯅ ꯕꯣꯔꯥ ꯇ꯭ꯔꯥ ꯈꯛꯇꯪ
ꯑꯥꯎ
ꯑꯁ ꯑꯩꯅ ꯍꯥꯏꯗꯣꯔꯔꯕꯅꯤ ꯕꯣ-ꯕꯣꯔꯥꯏꯟ ꯂꯤꯁꯤꯡ ꯂꯤꯁꯤꯡꯒꯤ ꯍꯥꯏꯗꯣꯔꯛꯑ
ꯂꯤꯁꯤꯡ ꯂꯤꯁꯤꯡ ꯈꯛꯇ ꯅꯠꯇ꯭ꯔꯦ ꯃꯥꯜ ꯀ꯭ꯔꯣꯔ ꯂꯤꯁꯤꯡ ꯂꯤꯁꯤꯡꯅꯦ
ꯀꯩꯅꯣ ꯇꯧꯕꯤꯅꯦ ꯕꯣꯔꯥ ꯇꯔꯥꯒꯪ ꯇꯥꯕꯅꯤ ꯅꯪ ꯍꯧꯗꯣꯡꯒꯁꯤ ꯇꯥꯕ꯭ꯔꯥ ꯀꯥꯏꯅꯤ ꯍꯧꯖꯤꯛꯁꯤ ꯑꯩ ꯆꯥꯛ ꯆꯥꯗ꯭ꯔꯦꯅꯅ
ꯑꯦ
ꯃꯔꯛ
ꯀꯔꯤꯒꯤ
ꯏꯗꯥꯛ ꯇꯪ ꯆꯥꯔꯒꯦ ꯆꯥꯛꯁꯥꯅꯅ ꯆꯥꯛ ꯆꯥꯅꯤꯡꯗꯗ꯭ꯔꯦ ꯆꯥꯛ ꯆꯥꯕ ꯉꯥꯄ꯭ꯔꯨꯝ ꯁꯦꯝꯃꯒ ꯂꯩꯌꯦ ꯍꯧꯖꯤꯛ
ꯑꯦ ꯑꯁꯦꯡꯕꯒꯤ
ꯃꯤ ꯑꯩꯁꯦ ꯑꯩꯁꯦ ꯃꯤꯅꯦ ꯑꯩꯁꯨ ꯃꯤꯅꯦ ꯑꯁꯤ ꯐꯥꯒꯤ ꯐꯥꯒꯤꯔꯥ
ꯏꯁ ꯍꯧꯖꯤꯛꯄꯨ ꯉꯥꯄ꯭ꯔꯣꯝ ꯁꯦꯝꯃꯤꯕ
ꯎꯝ
ꯆꯂꯥꯏꯍꯦ
ꯑꯁ ꯂꯧꯕꯨꯛꯇ ꯇꯥꯅꯕ ꯆꯠꯅꯕ ꯑꯁ ꯀꯤꯂꯣ ꯑꯍꯨꯝꯃꯨꯛꯇꯤ ꯐꯪꯉꯤ
ꯑꯗꯣ ꯅꯪ ꯅꯍꯥꯟ ꯅꯣꯏꯗ ꯇꯔꯕꯨꯖ ꯑꯃ ꯅꯪ ꯅꯣꯏ ꯌꯨꯝꯗꯔꯥꯗꯣ
ꯑꯁ ꯈꯌꯨꯝꯗꯅꯦꯇꯔꯄ ꯆꯥꯅꯤꯡꯕ꯭ꯔꯅꯦ
ꯆꯥꯅꯤꯡꯉꯦ ꯀꯥꯏꯗꯒꯤꯔ
ꯆꯥꯕ ꯂꯣꯏꯔꯀꯥꯟꯗ ꯆꯥꯅꯤꯡꯉꯦ ꯍꯥꯏꯔꯛꯑꯦ
ꯅꯠꯇꯦ ꯂꯩꯕ꯭ꯔꯥ ꯍꯧꯖꯤꯛꯁꯨ
ꯂꯩꯗ꯭ꯔꯦ ꯑꯗꯨꯒꯤ ꯑꯣꯏꯅ ꯄꯤꯊꯣꯛꯈ꯭ꯔꯦ
ꯑꯦ ꯀꯦꯖꯤꯗꯩ ꯀꯌꯥꯗꯩ ꯌꯣꯟꯕ
ꯏ ꯇꯨꯒꯤꯗꯤ ꯐ꯭ꯔꯤꯗ ꯂꯣꯏꯅ ꯄꯤꯊꯣꯛꯏꯅ
ꯏꯁꯁ ꯂꯩꯌꯦ ꯍꯥꯏꯔꯛꯄ ꯌꯥꯗ꯭ꯔꯣ ꯑꯗꯨꯗꯤ ꯍꯟꯗꯛ ꯐꯖꯅ ꯆꯥꯕ ꯐꯪꯗ꯭ꯔꯤꯅꯦ
ꯑꯗꯨ ꯅꯪ ꯏꯇꯨ ꯑꯣꯟꯕ ꯌꯥꯗ꯭ꯔꯥ
ꯑꯦ ꯅꯠꯇꯦ ꯑꯩꯗꯤ ꯂꯦꯝꯆꯥ ꯆꯥꯒꯦ ꯍꯥꯏꯕ ꯅꯠꯇꯦ ꯂꯩꯒꯦ ꯇꯧꯕꯅꯦ
ꯂꯩꯒꯅꯨ ꯑꯩꯗꯤ ꯏꯇꯨꯒꯤꯇꯪ ꯄꯤꯌꯦ ꯏꯇꯨꯒꯤ ꯑꯣꯏꯒꯦ ꯍꯥꯏꯔꯗꯤ ꯐ꯭ꯔꯤ ꯈꯤꯗꯪ ꯅꯪ ꯉꯁꯤ ꯀꯩꯅꯣ ꯆꯥꯕ꯭ꯔꯥ ꯍꯥ ꯍꯤꯗꯥꯛ ꯆꯥꯕ꯭ꯔꯥ ꯅꯪꯉꯁꯤ
ꯉꯁꯤ ꯑꯩ ꯍꯤꯗꯥꯛ ꯑꯩ ꯁꯤ ꯍꯤꯗꯥꯛ ꯆꯥꯗ꯭ꯔꯤ
ꯑꯣꯀꯤ ꯍꯤꯗꯥꯛꯇꯣ ꯆꯥꯗ꯭ꯔꯦ ꯅꯪ ꯉꯁꯤ
ꯑꯣꯛꯀꯤ ꯍꯤꯗꯥꯛ ꯆꯥꯗꯦ ꯑꯩ ꯎꯆꯤꯒꯤ ꯍꯤꯗꯥꯛ ꯆꯥꯏꯌꯦ
ꯁꯤꯒꯤꯔꯣ ꯅꯣꯏ ꯃꯥꯗꯤ ꯅꯣꯏ ꯃꯥꯒ ꯅꯣꯏ ꯕꯥꯗꯤ ꯅꯍꯥꯟ ꯈ꯭ꯋꯥꯏꯗꯒꯤ ꯈꯨꯕ ꯂꯨꯕꯗ ꯑꯣꯛ ꯍꯤꯗꯥꯛꯇꯪ ꯆꯥꯅꯤꯡꯉꯦ ꯆꯥꯅꯤꯡꯉꯦ ꯑꯣꯛ ꯂꯩꯔꯛꯑꯣꯏ ꯂꯩꯔꯒ ꯂꯩ ꯍꯥꯏꯅꯦ ꯑꯗꯨꯗꯣ
ꯑꯣ ꯈꯪꯗ꯭ꯔꯦꯅꯦ ꯑꯩꯗꯤ
ꯎ ꯅꯪ ꯅꯪ ꯅꯪ ꯇꯨꯝꯗ꯭ꯔꯤꯗ ꯀꯥꯏꯗꯩꯅꯣꯗ ꯏꯇꯨ ꯐꯣꯟ ꯇꯧꯔꯛꯀꯦ ꯑꯩꯥꯏꯌꯦ ꯍꯥꯏ ꯅꯪꯝ ꯅꯪꯒꯤ ꯅꯅꯝꯃꯁꯤꯡ ꯐꯣꯟ ꯇꯧꯔꯛꯀꯦ ꯍꯥꯏꯌꯦ ꯑꯗꯨꯝ ꯉꯥꯏꯔꯒ ꯂꯩꯔꯝꯕꯅꯦ
ꯑꯣ ꯏꯁ ꯌꯥꯝ ꯊꯥꯖꯗꯦꯗ
ꯀꯔꯤꯅꯣ ꯅꯪꯗꯤ ꯏꯁ ꯏꯁ ꯌꯥꯝ ꯌꯥꯝ ꯌꯥꯝ ꯌꯥꯎꯈ꯭ꯔꯦꯗ ꯏꯁ ꯏꯁ ꯂꯨꯄꯥ ꯇꯔꯥ ꯇꯔꯥꯅꯤ ꯂꯨꯄꯥ ꯆꯥꯃ ꯄꯤꯌꯣ
ꯑꯗꯣ ꯅꯪ ꯉꯁꯤ ꯀꯗꯥꯏ ꯆꯠꯄ꯭ꯔꯣ
ꯉꯁꯤꯔꯣ ꯉꯁꯤ ꯉꯁꯤꯁꯦ ꯉꯥꯈꯣ ꯅꯨꯃꯤꯠ ꯆꯨꯞꯄ ꯍꯧꯗꯣꯡ ꯁꯪꯉꯒ ꯂꯩꯗꯣꯏ
ꯑꯩ ꯍꯧꯗꯣꯡꯗꯣ ꯆꯥꯅꯤꯡꯉꯦ
ꯃꯆꯥꯛ ꯄꯤꯔꯛꯀꯦ ꯆꯥꯎꯌꯣꯀꯣ ꯍꯨꯖꯤꯛ
ꯑꯁ ꯃꯆꯥꯗꯨꯗꯤ ꯄꯥꯝꯗꯦ ꯈꯔ ꯆꯥꯎꯕꯗꯣ ꯑꯁ ꯈꯔ ꯆꯥꯎꯕꯗꯣꯀꯣ ꯎꯝ ꯐꯖꯅꯀꯣ ꯎꯝ ꯐꯖꯅ ꯃꯀꯛ ꯃꯀꯛ ꯀꯛ ꯑꯗꯨꯒꯔꯒꯥ ꯍꯣꯏ ꯆꯥꯕ ꯌꯥꯕ ꯃꯇꯝꯗꯣ ꯅꯠꯇꯦ ꯑꯩꯗꯤ ꯃꯆꯥ ꯆꯥꯅꯤꯡꯗꯦ ꯏꯊꯟꯇ ꯆꯥꯅꯤꯡꯉꯥꯏ ꯅꯠꯇꯦ ꯃꯤ ꯃꯌꯥꯝ ꯄꯨꯜꯂꯒ ꯆꯥꯒꯦ ꯇꯧꯕ
ꯑꯁ ꯑꯂꯨꯒ ꯈꯔ ꯃꯤꯛꯁ ꯇꯧꯔꯒ ꯆꯥꯔꯗꯤ ꯍꯥꯎꯔ
ꯑꯁ ꯍꯧꯗꯣꯡ ꯍꯧꯗꯣꯡꯗꯨꯕꯨ ꯑꯂꯨ ꯊꯝꯃꯗꯤ ꯍꯥꯎꯔꯔꯣꯏ ꯑꯩ ꯍꯥꯏꯒꯦ ꯃꯀꯛ ꯃꯀꯛ ꯐꯖꯅ ꯃꯀꯛ ꯃꯀꯛ ꯐꯖꯅ ꯄꯤꯁ ꯄꯤꯁ ꯃꯆꯥ ꯃꯆꯥ ꯂꯥꯛꯂꯒ ꯑꯗꯨ ꯃꯔꯛꯇꯨꯗ ꯀꯩꯅꯣ ꯀꯔꯤꯒꯤꯅꯣ ꯎꯝ ꯄꯥꯝꯕꯤ ꯑꯃ ꯃꯅꯝ ꯅꯨꯡꯁꯤꯕ ꯑꯃ ꯂꯩꯕꯗꯣ ꯃꯔꯥꯗꯣ
ꯀꯩꯅꯣꯒꯤꯩꯅꯩꯅꯣꯒꯤ ꯀꯩꯅꯣꯗꯣ ꯍꯥꯞꯇꯣꯏꯕ
ꯍꯣꯏ ꯀꯩꯅꯣ ꯅꯪꯁꯨ ꯈꯪꯉꯗꯨꯅꯦ ꯀꯩꯅꯣꯒꯤ ꯃꯅꯝ ꯅꯨꯡꯁꯤꯕꯗꯣ ꯑꯗꯣ ꯑꯁ ꯐꯖꯅ ꯁꯨꯔꯒ ꯊꯝꯃꯒꯀꯣ ꯃꯣꯔꯣꯛꯀ ꯈꯔ ꯁꯥꯇꯛ ꯇꯧꯔꯒ ꯑꯁ ꯍꯥꯎꯕꯅꯤꯅꯦ ꯑꯗꯨꯗꯤ
ꯅꯪ ꯊꯣꯡꯕꯗꯤ ꯍꯩꯕ꯭ꯔꯥ
ꯍꯩꯌꯦ ꯍꯩꯕꯕꯨꯗꯤ ꯉꯨ ꯑꯦ ꯀꯩꯅꯣꯗꯣ ꯀꯩꯅꯣ ꯑꯥ ꯍꯧꯗꯣꯡꯗꯨ ꯁꯦꯝꯂꯒ ꯄꯤꯔꯛꯑꯣ ꯊꯣꯡꯕꯤꯒꯦ
ꯃꯇꯨ ꯄꯤꯔꯒꯦ ꯅꯪꯒꯤ ꯃꯁꯥꯗꯨꯅ ꯑꯩꯈꯣꯏ ꯂꯧꯍꯧꯔꯒ ꯄ ꯇꯨꯗꯣ ꯅꯪꯒꯤ ꯄꯤꯔꯛꯀꯦ
ꯃꯆꯥ ꯃꯆꯥꯗꯨꯗꯤ ꯄꯥꯝꯗꯦꯀꯣ ꯈꯔ ꯆꯥꯎꯕꯗꯣ
ꯅꯠꯇꯦ ꯍꯧꯗꯣꯡꯁꯨ ꯄꯤꯔꯛꯑꯔꯣꯏ ꯃꯆꯥꯁꯨ ꯄꯤꯔꯛꯑꯔꯣꯏ ꯑꯗꯣꯝꯒꯤ ꯃꯇꯨꯁꯤꯡꯗꯣ ꯅꯪꯒꯤ ꯄꯤꯔꯛꯑꯒꯦꯕ ꯃꯁꯥꯁꯤꯡꯅ ꯑꯩꯈꯣꯏ ꯆꯥꯍꯧꯈ꯭ꯔꯒꯦ
ꯑꯦ ꯍꯧꯗꯣꯡ ꯍꯧꯗꯣꯡ ꯃꯄꯨ ꯑꯣꯏꯅ ꯄꯤꯔꯛꯑꯣ
ꯎꯝ ꯈꯧꯗꯥꯡꯗꯣ ꯉꯁꯥꯏ ꯆꯠꯈ꯭ꯔꯦꯦl
ꯑꯁ ꯍꯧꯗꯥꯡ ꯀꯔꯤ ꯑꯦ ꯍꯧꯗꯥꯡꯒꯤ ꯌꯦꯟꯖꯥꯡꯗꯣ ꯌꯥꯝ ꯍꯥꯎꯕꯅꯦ
ꯑ ꯍꯦꯛꯒ ꯍꯗꯥꯡꯗꯣ
ꯀꯩꯁꯨ ꯀꯥꯏꯗꯦꯍꯦ ꯀꯔꯒꯤꯔꯥ
ꯆꯄꯎ ꯌꯥꯎ ꯊꯥꯡ
ꯑꯁ ꯍꯧꯗꯣꯡꯒꯤ ꯋꯥꯔꯤ ꯇꯣꯛꯑꯁꯤꯁꯦ ꯗꯥꯎ ꯌꯥꯎꯗ ꯗꯥꯎ ꯌꯥꯎꯗꯕ ꯋꯥꯔꯤꯗꯨꯕꯨ
ꯎꯝ ꯅꯣꯛꯄꯅꯨ ꯅꯪ ꯂꯨꯄꯥ ꯇꯔꯥ ꯂꯨꯄꯥ ꯇꯔꯥ ꯐꯥꯏ ꯂꯧꯈꯔ ꯅꯣꯛꯄꯒꯤ ꯐꯥꯏꯜ
ꯑꯁ ꯉꯥꯅꯨ ꯉꯥꯅꯨꯁꯨ ꯍꯥꯎꯕꯅꯤꯅꯦ ꯉꯥꯅꯨꯗꯨꯁꯨ ꯆꯤꯀꯦꯝ ꯊꯣꯡꯉꯒꯀꯣ ꯉꯥꯅꯨꯁꯨ ꯍꯥꯎꯕꯅꯦ
ꯉꯥꯅꯨ ꯅꯠꯇꯦ ꯉꯅꯥꯅꯦ
ꯑꯁ ꯉꯁꯥꯏ ꯉꯥꯅꯨ ꯍꯥꯏꯗꯕꯤꯅꯦ ꯉꯥꯅꯤ ꯍꯥꯏꯈꯤꯕꯅꯤꯅꯦ ꯑꯩ
ꯉꯥꯅꯤ ꯉꯥꯅꯤꯁꯨ ꯍꯥꯎꯕꯅꯦ ꯉꯥꯅꯁꯨ ꯍꯥꯎꯕꯅꯦ
ꯉꯥꯅꯨꯗꯣ ꯐꯖꯅ ꯊꯣꯡꯉ꯭ꯔꯀꯣ ꯆꯤꯀꯦꯝ ꯄꯣꯝꯕꯒ ꯑꯁ ꯈꯔꯒ
ꯇ ꯊ
ꯊꯥꯎꯒꯨꯝꯕ ꯈꯔ ꯊꯣꯛꯄꯗꯣ ꯃꯥꯒꯤ ꯃꯁꯥꯗꯒꯤ
ꯒꯔꯤꯒꯤ ꯗꯥꯎꯗꯣ ꯒꯔꯤꯒꯤ ꯊꯥꯎ ꯇꯣꯄ
ꯎ ꯅꯠꯇꯦ ꯉꯥꯅꯨꯒꯤ ꯇꯥꯛꯑꯣꯗ ꯉꯥꯅꯨꯒꯤ ꯉꯥꯅꯨ ꯊꯣꯡꯕꯗ ꯎꯝ ꯉꯥꯅꯨ ꯑꯁ ꯀꯩꯅꯣ ꯊꯣꯝꯗ꯭ꯔꯤꯉꯩꯗ ꯃꯀꯛ ꯃꯀꯛ ꯀꯛꯄ ꯀꯥꯟꯗ ꯂꯧꯕ ꯀꯥꯟꯗ ꯈꯔ ꯌꯥꯝ ꯅꯪ ꯅꯪ ꯂꯥꯎꯅ ꯊꯣꯛꯄꯗꯣ ꯑꯗꯨ ꯀꯩ ꯌꯥꯝ ꯊꯣꯛꯑꯒ ꯆꯤꯀꯦꯝꯄꯣꯛꯑ ꯑꯃ ꯊꯣꯡꯕꯗꯣ ꯍꯥꯎꯕꯅꯤꯅꯅꯦ
ꯑꯁ ꯑꯩꯗꯤ ꯉꯥꯅꯨ ꯊꯣꯡꯕꯗꯤ ꯑꯁ ꯉꯥꯅꯨ ꯊꯣꯡꯕꯗꯤ ꯊꯥꯎ ꯈꯔ ꯌꯥꯝꯍꯜꯂꯒ ꯃꯁꯂꯥ ꯈꯔ ꯌꯥꯝꯍꯜꯂꯒ ꯉꯧꯕꯗꯣ ꯏꯁꯤꯡ ꯈꯔꯗꯪ ꯌꯥꯎꯍꯜꯂꯒ
ꯍꯣꯏ ꯑꯗꯣ ꯆꯤꯀꯦꯟ ꯄꯣꯡꯕꯗꯨꯁꯨ ꯅꯠꯇꯕ ꯄꯤꯁꯇꯣ ꯃꯀꯛ ꯐꯖꯅ ꯀꯛꯑꯒ ꯑꯂꯨꯒ ꯐꯖꯅ ꯑꯣꯠꯈꯥꯏꯔꯒꯀꯣ ꯃꯍꯤ ꯑꯗꯣ ꯈꯖꯤꯛꯇꯪ ꯊꯝꯃꯒ ꯅꯪ ꯅꯪ ꯂꯥꯎꯕꯗꯣ ꯍꯥꯎꯕꯅꯤꯅꯦ ꯑꯁ ꯆꯥꯈꯤꯗꯕ ꯀꯨꯏꯔꯦꯍꯦ꯫
ꯑꯗꯣ ꯍꯌꯦꯡ ꯆꯥꯔꯁꯤꯔꯣ ꯍꯌꯦꯡ ꯆꯥꯔꯁꯤꯔꯣ
ꯆꯥꯁꯦ ꯉꯥꯅꯨ ꯄꯨꯔꯛꯑꯣ
ꯄꯨꯔꯥꯛꯀꯦ
ꯈ꯭ꯔ ꯆꯥꯎꯕ ꯄꯨꯔꯛꯑꯣ ꯄꯨꯔꯛꯀꯦ ꯍꯥꯏꯔꯗꯤ꯫
ꯄꯨꯔꯛꯀꯦ ꯅꯣꯏꯅ ꯂꯩꯕ ꯅꯠꯇ꯭ꯔ ꯉꯥꯅꯨꯗꯣ
ꯍꯨꯝ ꯍꯨꯝ ꯍꯨꯝ ꯍꯨꯝ ꯑꯩꯗꯤ ꯅꯣꯏꯒꯤ ꯑꯣꯏꯅ ꯆꯥꯅꯤꯡꯉꯦ ꯑꯩꯈꯣꯏꯒꯤꯗꯤ ꯆꯥꯕ ꯌꯥꯔꯣꯏꯌꯦ꯫
ꯑꯣꯑꯣ ꯑꯩꯈꯣꯏꯒꯤꯗꯣ ꯄꯨꯔꯛꯀꯦ ꯍꯌꯦꯡ꯫
ꯑꯁ ꯂꯣꯀꯦꯜꯒꯤ ꯌꯦꯟꯗꯨꯁꯨ ꯁꯣꯛ ꯊꯛꯄ ꯍꯥꯎꯕꯅꯦꯍꯦ ꯁꯤꯡꯒ ꯈꯔ ꯌꯥꯝꯅ ꯊꯝꯃꯒꯀꯣ
ꯅꯪꯒꯥ
ꯎꯝ
ꯌꯥꯝ ꯅꯣꯛꯑꯦ ꯅꯣꯛꯑꯦ ꯅꯣꯛꯄꯒꯤ ꯐꯥꯏꯟ ꯂꯧꯕ꯭ꯔꯥ ꯎ ꯁꯨꯃꯥꯏꯅ ꯄꯥꯊꯔ ꯎꯝ ꯁꯨꯃꯥꯏꯅ ꯄꯞ ꯀꯣꯏꯅ
ꯌꯥꯔꯣꯏꯍꯦ ꯑꯗꯨ ꯅꯣꯛꯅꯤꯡꯕꯒꯤꯅꯤ ꯀꯩꯅꯣ ꯅꯣꯛꯄꯁꯨ ꯍꯛꯆꯥꯡꯗ ꯐꯕꯅꯦ ꯀꯥꯟꯅꯕꯅꯦ
ꯑꯩꯗꯤ ꯑꯗꯨꯗꯤ ꯅꯨꯡꯇꯤꯒꯤ ꯑꯍꯥ ꯑꯍꯥ ꯑꯗꯨꯃꯥꯏꯅ ꯇꯧꯔꯒꯅꯤꯣ ꯑꯁ꯭ꯌꯥꯝ ꯐꯕꯅꯤ ꯍꯥꯏꯅ ꯍꯣꯁꯄꯤꯇꯥꯜꯗ ꯆꯠꯂꯒꯀꯣ ꯃꯤꯕꯨ ꯍꯥ ꯍꯥꯥ ꯍꯥꯥ ꯚꯥꯏ ꯇꯧꯕ
ꯍꯨꯝ ꯍꯨꯝ ꯌꯥꯔꯦꯑꯦ ꯇꯨꯀꯠꯆꯩꯌꯦ꯫
ꯇꯨꯀꯠꯆꯒꯅꯨꯍꯦ ꯀꯔꯤꯅꯣ
ꯇꯨꯀꯠꯆꯩꯍꯦ ꯈꯨꯟꯗ ꯂꯩꯕ꯭ꯔꯣ
ꯑ ꯅꯥꯛꯅꯩꯌꯦ
ꯎꯝ ꯎꯝ ꯅꯣꯏ ꯌꯨꯝꯒꯤ ꯍꯩ ꯔꯥꯒꯨꯝꯕ ꯆꯥꯕ ꯌꯥꯕ ꯂꯩꯔꯤ ꯄꯨꯔꯛꯑꯣ
ꯂꯣꯏꯁꯤꯟꯈ꯭ꯔꯦ ꯑꯉꯥꯡꯁꯤꯡꯅ
ꯍꯩꯅꯧꯒꯨꯝꯕ
ꯍꯩꯅꯧꯁꯨ ꯂꯣꯏꯈ꯭ꯔꯦ ꯍꯩꯈꯥꯁꯨ ꯂꯣꯏꯈ꯭ꯔꯦ ꯍꯧꯖꯤꯛ ꯀꯔꯤ ꯑꯃꯨꯛ ꯁꯥꯠꯂꯛ ꯄꯥꯜꯂꯛꯄ꯭ꯔꯥ ꯍꯧꯖꯤꯛ ꯍꯩꯅꯧ ꯑꯦ ꯍꯩꯀ꯭ꯔꯨ ꯍꯩꯀꯔꯨ ꯍꯩꯀ꯭ꯔꯨ ꯑꯃꯨꯛ ꯄꯥꯜꯂꯛꯑꯦ ꯉꯁ ꯀ꯭ꯔꯨꯞ ꯀꯔꯥꯎꯁꯤꯅꯤ ꯃꯣꯏ ꯂꯣꯏꯔꯦ
ꯑꯁ ꯍꯩꯒ꯭ꯔꯨꯗꯤ ꯆꯥꯅꯤꯡꯗ꯭ꯔꯤꯗ ꯍꯩꯒ꯭ꯔꯨꯗꯤ ꯈ꯭ꯔ ꯋꯥꯠꯂꯤꯌꯦ ꯃꯇꯝ꯫
ꯑꯩꯈꯣꯏꯒꯤ ꯊꯨꯝꯕ ꯍꯧꯔꯦꯍꯦ ꯭ꯔꯨꯗꯣ
ꯊꯩꯕꯣꯡꯗꯤ ꯆꯥꯅꯤꯡꯗꯦ ꯍꯩꯅꯧꯗꯣ
ꯅ ꯅꯣꯏ ꯌꯨꯝꯒꯤ ꯃꯊꯛꯀꯤ ꯃꯈꯥꯀꯤꯗꯣ
ꯎꯝ ꯑꯁ ꯑꯗꯨꯒꯤꯗꯨꯗꯒꯤꯗꯤꯀꯣ ꯂꯣꯏ ꯃꯨꯟꯈ꯭ꯔꯦ
ꯑꯩ ꯍꯥꯏꯒꯦ ꯅꯣꯏ ꯌꯨꯝꯒꯤ ꯅꯣꯏ ꯌꯨꯝꯒꯤ ꯃꯊꯛꯀꯤ ꯃꯊꯥꯛ ꯃꯈꯥꯒꯤ ꯃꯊꯛꯀꯤꯗꯣ
ꯑꯥ
ꯑꯗꯨꯒꯤ ꯑꯍꯟꯗꯣ
ꯎꯝ
ꯉꯁꯥꯏ ꯑꯣꯏ
ꯀꯗꯥꯏꯗ
ꯈꯪꯗꯦ ꯑꯩꯁꯨ꯫
ꯑꯦꯌꯥ ꯌꯥ ꯌꯥ ꯎꯔꯗꯤ ꯐꯩꯌꯦꯅ꯫
ꯃꯊꯛ ꯃꯈꯥꯒꯤ ꯃꯊꯛꯀꯤ ꯌꯨꯝꯗꯨ ꯁꯥ ꯁꯦꯝꯕ ꯂꯣꯏꯈ꯭ꯔꯕꯣ ꯃꯟ ꯑꯦ ꯃꯈꯥꯒꯤ ꯃꯊꯛꯀꯤ ꯃꯅꯨꯡꯒꯤꯗꯣ
ꯈꯪꯗꯦ ꯁꯦꯝꯕ ꯂꯣꯏꯗ꯭ꯔꯤꯕ ꯃꯥꯜꯂꯦꯗ
ꯎꯝ ꯀꯔꯤꯅꯣ ꯍꯥꯏ ꯀꯨꯏꯒꯔꯤꯗꯥ ꯃꯣꯏꯁꯨ ꯎꯝ
ꯑꯩꯗꯤꯀꯣ ꯍꯩꯅꯧ ꯃꯨꯟꯗꯕꯤꯗꯣ ꯃꯨꯟꯗꯕꯗꯣ ꯐꯖꯅ ꯑꯁ ꯇꯦꯡꯀꯣꯛꯇ ꯐꯖꯅ ꯎꯝ ꯀꯩꯅꯣ ꯂꯧꯊꯣꯛꯑꯒ ꯑꯥ ꯀꯩꯅꯣ ꯊꯨꯝꯒꯥ ꯎꯃꯔꯣꯛꯀꯥ ꯍꯪꯒꯥꯝ ꯃꯍꯤꯗꯣ
ꯎꯝ
ꯑꯗꯨ ꯆꯥꯅꯤꯡꯉꯤꯅꯦ ꯍꯧꯖꯤꯛ ꯑꯁ ꯎꯝ ꯃꯍꯥꯎꯕꯗꯣ ꯈꯔ ꯁꯤꯦꯟꯇꯛ ꯇꯧꯔꯒꯀꯣ ꯎꯝ ꯍꯥꯎꯔꯅꯤ
ꯍꯧꯖꯤꯛ ꯆꯥꯔꯒ ꯂꯩꯕ꯭ꯔꯥ ꯅꯪ
ꯑꯁ ꯆꯥꯗꯦꯗ ꯂꯩꯇꯕꯒꯤ
ꯃꯑꯣꯡꯁꯤꯗꯤ ꯆꯥꯔꯒ ꯂꯩꯕ ꯃꯥꯜꯂꯦꯍꯦ
ꯃꯥꯟꯕ꯭ꯔꯥ ꯃꯥꯟꯅꯤꯡꯉꯥꯏ ꯇꯧꯔꯗꯤ ꯃꯥꯟꯒꯗꯕꯅꯤꯅꯦ ꯑꯦ
ꯑꯁ ꯆꯥꯅꯤꯡꯉꯦ ꯑꯩ ꯑꯁꯦꯡꯕꯒꯤꯅꯦ ꯍꯧꯖꯤꯛ ꯑꯗꯣ ꯃꯨꯟꯕꯗꯤ ꯑꯗꯨꯝ ꯆꯥꯔ ꯐꯪꯕꯅꯦꯕ
ꯍꯌꯦꯡ ꯀꯥꯏ ꯆꯠꯀꯗ꯭ꯔꯣ ꯅꯪ ꯌꯨꯝꯗ ꯑꯗꯨꯝꯉꯥꯏꯗꯣꯏꯔꯣ
ꯌꯨꯝꯗ ꯑꯗꯨꯝ ꯂꯩꯒꯅꯤ ꯆꯠꯊꯣꯛꯑꯣꯏ ꯑꯩꯈꯣꯏꯒꯤ
ꯁꯤꯅꯤ ꯃꯆꯥꯗꯤ ꯌꯥꯝ ꯂꯩꯕ ꯃꯤ ꯃꯆꯥꯥꯗꯤ ꯌꯥꯝ ꯅꯨꯡꯔꯅꯤꯀꯣ ꯑꯩ ꯃꯆꯥꯗꯤ ꯌꯥꯝ ꯅꯨꯡꯉꯥꯏꯌꯦꯀꯣ ꯌꯨꯝꯗ ꯐ꯭ꯔꯤꯗ ꯂꯩꯕꯗꯣ
ꯑꯩꯉꯣꯟꯗꯒꯤ ꯍꯦꯟꯅ ꯅꯪꯅ ꯅꯨꯡꯉꯥꯏꯔꯝꯒꯅꯤ꯫
ꯑꯁ ꯀꯥꯏꯗꯒꯤ ꯑꯩꯗꯤ ꯏꯇꯨꯕꯤꯁꯦꯟ ꯉꯥꯏꯔ
ꯌꯅ ꯂꯩꯕ
ꯏꯇꯨꯒꯤ ꯁꯦꯅꯤꯡꯉꯥꯏ ꯏꯆꯥꯒꯤ ꯁꯦꯅꯤꯡꯉꯥꯏ ꯑꯁ ꯄꯗ ꯍꯥꯏꯗꯤ
ꯅꯪꯕꯨ ꯅꯇꯨ ꯅꯆꯥ ꯂꯩꯔꯕ꯭ꯔꯣꯅꯦ
ꯏꯁ ꯂꯩꯈ꯭ꯔꯦ ꯑꯩꯅ ꯑꯃꯨꯛ ꯂꯪꯊꯣꯛꯄꯒꯤꯅꯦ ꯇꯨꯔꯦꯟ ꯗ ꯁꯤꯅꯕꯔꯦ ꯍꯥꯏꯔꯦ
ꯅꯪꯗꯤ ꯀꯔꯤ ꯊꯕꯛ ꯂꯩꯕ꯭ꯔꯥ
ꯌꯨꯝꯔꯣ ꯌꯨꯝꯗ ꯂꯧꯒꯤ ꯊꯕꯛ
ꯉꯁꯤꯁꯦ ꯏꯔꯥꯏꯅꯗꯇꯔꯣ
ꯉꯁꯤ ꯏꯔꯥꯏꯅꯦ ꯎꯝ ꯁꯟꯗꯦ ꯁꯦꯇꯔꯗꯦꯒꯤ ꯃꯌꯥꯝꯕꯅꯦꯀꯣ ꯏꯔꯥꯏꯁꯦ꯫
ꯑꯣ ꯃꯌꯥꯝꯕꯔꯥ ꯃꯅꯥꯎꯅꯨꯄꯥꯔꯥ
ꯃꯌꯥꯝꯕꯅꯦ ꯁꯇꯔꯗꯦꯒꯤ ꯊꯥꯡꯖꯥꯒꯤ ꯃꯌꯥꯝꯕ ꯍꯥꯏꯕ ꯃꯅꯥꯎ ꯅꯨꯄꯥ ꯑꯅꯤ ꯁꯥ
ꯅꯤꯡꯊꯧ ꯀꯥꯕꯁꯦ ꯅꯣꯡꯃꯥꯏꯖꯤꯡꯒꯤ ꯃꯅꯥꯎꯅꯨꯄꯥ ꯑꯣꯏꯔꯅꯤꯅꯦ
ꯅꯤꯡꯊꯧꯀꯥꯕꯅꯦ ꯅꯣꯡꯃꯥꯏꯖꯤꯡꯒꯤ ꯃꯅꯥꯎꯅꯨꯄꯥꯅꯤ ꯎꯝ ꯃꯅꯥꯎ ꯅꯨꯄꯥ ꯅꯠꯇꯦ ꯃꯅꯥꯎꯅꯨꯄꯤꯅꯦ ꯍꯦ꯫ ꯅꯤꯡꯊꯧꯀꯥꯕꯗꯤ ꯎꯝ ꯃꯅꯥꯎꯅꯨꯄꯤꯅꯤ꯫ ꯑꯗꯨꯅ ꯑꯗꯨꯒ ꯁꯟꯗꯦ ꯑꯗꯨꯒ ꯀꯩꯅꯣꯗꯨꯁꯨ ꯃꯥꯒꯤ ꯀꯩꯅꯣꯅꯦ ꯃꯥꯒꯤ ꯃꯅꯦꯝꯕꯧꯅꯦ ꯁꯒꯣꯜ ꯁꯦꯟꯗꯣ ꯁꯟꯗꯩꯒꯤ ꯃꯅꯦꯝꯕꯧꯅꯦ